ꯍꯥꯎ ꯊꯤꯗꯧꯔꯤ ꯀꯦ
ꯍꯤꯞ꯭ꯔꯒꯂꯌꯦꯦ ꯅꯪꯗꯤ
ꯑꯗꯨꯝ ꯊꯝꯃꯒꯜ ꯂꯩꯗ
ꯆꯥꯛ ꯆꯥꯔ ꯑꯞ꯭ꯔꯣ
ꯑ ꯆꯥꯔꯦ
ꯀꯔꯤ ꯏꯟꯖꯥꯡ ꯆꯥꯕ꯭ꯔꯣ
ꯆꯅꯥ ꯑꯉꯧꯕꯗꯣ
ꯑꯣ ꯑꯣ ꯑꯣ ꯉꯁꯤ ꯋꯦꯟꯅꯁꯗꯦ ꯑꯣ ꯑꯣ ꯑꯣ ꯍꯥꯎꯔꯝꯅꯤ ꯀꯣ ꯊꯣꯏꯟꯖꯥꯡꯗꯤ
ꯈꯪꯗꯦꯗ ꯑꯩ ꯈꯪꯉꯦ ꯄꯥꯛꯀ ꯆꯥꯗꯦꯗ
ꯆꯥꯃꯤꯟꯅꯤꯉꯥꯏ ꯀꯔꯤꯁꯨꯨ ꯂꯩꯇ꯭ꯔꯗꯤ ꯍꯥꯎꯗꯤ ꯍꯥꯎꯗꯝꯅꯤ ꯇꯗꯨꯁꯨ
ꯎꯝ ꯄ꯭ꯔꯤꯌꯥꯡꯀꯥꯒꯤ ꯍꯋꯥꯏꯖꯥꯔꯖꯦ ꯑꯗꯣ ꯍꯧꯖꯤꯛꯀꯥꯟ ꯄꯥꯛ ꯆꯥꯅꯤꯡꯗꯦꯕ ꯀꯔꯤꯒꯤꯅꯣ ꯈꯪꯗꯦ ꯅꯪꯖꯨ ꯂꯥꯛꯑꯗꯤ ꯈꯪꯅꯤ
ꯎꯝ ꯁꯥꯕꯒꯤꯅꯤ ꯆꯥꯛ ꯥꯆꯥꯕ ꯉꯝꯗꯕꯅꯤ ꯁꯝꯃꯔꯗꯗꯤ ꯆꯥꯛ ꯆꯥꯕ ꯉꯝꯗꯝꯅꯦ ꯁꯥꯕꯒꯤ
ꯆꯥꯅꯤꯡꯗꯝꯅ ꯆꯥꯅꯤꯡꯗꯝꯅ ꯃꯕꯨꯛꯇꯤ ꯗꯨꯝ ꯂꯥꯝ ꯂꯩꯅꯤ
ꯎꯝ ꯑꯁ ꯑꯩꯗꯤ ꯍꯟꯗꯛ ꯄꯨꯛ ꯂꯥꯝꯕ ꯌꯥꯗ꯭ꯔꯦ
ꯀꯩꯗꯧꯔꯤꯅꯣ
ꯈꯥꯡꯕ ꯉꯝꯗ꯭ꯔꯦ ꯏꯁꯥ ꯀꯣꯛꯇꯪ ꯉꯥꯎꯔꯒ ꯑꯣꯟꯅꯤꯡꯕꯗꯣ ꯌꯥꯗ꯭ꯔꯦꯕ
ꯑꯣꯅꯤꯡꯕꯗꯨꯗꯤ ꯀ ꯇꯧꯋꯦ ꯀꯣꯛ ꯉꯥꯎꯕꯗꯤ ꯇꯧꯗꯦ
ꯑꯁ ꯑꯩ ꯕꯤꯄꯤ ꯂꯣ ꯑꯣꯏꯕꯒꯤꯀꯣ ꯈꯤꯇꯪ ꯈꯛꯇ ꯂꯥꯈ꯭ꯔꯦ ꯍꯥꯏꯔꯗꯤ ꯀꯣꯛꯅꯥꯥꯎ ꯐꯥꯎꯔꯅꯤ ꯑꯗꯨꯒ ꯄꯨꯣꯛꯛꯇꯣ ꯅꯥꯔꯅꯤ ꯑꯣꯟꯅꯤꯡ ꯐꯥꯎꯔꯅꯤ ꯍꯥꯡꯕ ꯉꯝꯗꯦꯕ ꯅꯣꯡꯗꯤ ꯃꯊꯥ ꯌꯥꯝ ꯁꯥꯏ ꯁꯤꯔꯗꯤ ꯆꯥꯅꯤꯡꯅꯤꯡꯕ ꯆꯥꯕꯒꯤ
ꯎꯝ
ꯑ ꯐꯥꯕ
ꯑꯐꯣꯠꯀꯨꯝꯕ ꯅꯠꯇ꯭ꯔꯗꯤ ꯌꯥꯗꯧ ꯃꯥꯟꯗ꯭ꯔꯦ
ꯎꯝ ꯆꯥꯛꯇꯣ ꯃꯆꯥ ꯃꯆꯥ ꯇꯤꯐꯤꯟꯗ
ꯑꯣ ꯑꯗꯨꯃꯥꯏꯅ ꯊꯝꯕ ꯑꯃ ꯑꯥ ꯑꯗꯨꯃꯥꯏꯅ ꯊꯝꯃꯔꯛꯂꯣꯖꯅ ꯎꯝ ꯑꯗꯨꯃꯥꯏꯅ ꯇꯧꯋ ꯍꯥꯏꯅꯦ ꯁꯤ ꯑꯁ ꯆꯥꯛꯇ ꯃꯅꯝ ꯊꯤꯔꯛꯄꯗꯣ ꯑꯗꯨꯏ ꯋꯥꯅꯦꯕ
ꯑ ꯑꯗꯨ ꯃꯈꯣꯝꯗꯣ ꯍꯥꯡꯇꯣꯛꯑꯒ ꯑꯗꯨꯝ ꯊꯝꯂꯅꯤ
ꯎꯝ
ꯉꯝꯗ꯭ꯔꯦꯕ ꯈꯤꯇꯪ ꯈꯨꯗꯛ ꯈꯨꯗꯛꯇꯅꯦꯕ ꯃꯥꯅ ꯇꯧꯔꯛꯏꯁꯦ
ꯎꯝ
ꯑꯗꯨꯅ ꯎꯄꯥꯏ ꯂꯩꯇ꯭ꯔꯦ ꯑꯩ ꯍꯟꯗꯛꯁꯦ ꯅꯍꯥꯟꯁꯨ ꯆꯥꯛꯇꯣ ꯌꯥꯝ ꯂꯥꯝꯈ꯭ꯔꯦꯕ ꯑꯗꯨꯒ ꯆꯥꯔꯗꯤ ꯆꯥꯕ ꯉꯝꯗꯕꯗꯣ ꯇꯧꯋꯦꯕ ꯌꯥꯝ ꯆꯥꯅꯤꯡꯗꯒ ꯅꯍꯥꯟꯁꯨ ꯄꯨ ꯄꯨꯛ ꯂꯥꯝꯕꯁꯦ ꯍꯦꯟꯖꯤꯟ ꯃꯟꯈ꯭ꯔꯦꯕ ꯌꯗꯤ ꯀꯍꯦ ꯍ ꯆꯥꯔꯒ ꯏꯁꯥꯁꯦ ꯀꯩꯅꯣꯝ ꯇꯧꯧꯕꯅꯦ ꯑꯗꯨꯒ ꯆꯥꯛ ꯂꯈ꯭ꯔꯕꯒꯤ ꯌꯥꯗꯕꯒꯤꯅꯦꯅ ꯑꯗꯨꯝ ꯆꯥꯔꯒ ꯉꯥꯏꯍꯥꯛ ꯂꯥꯏꯔꯒ ꯆꯥꯛꯇꯣꯛꯑꯒ ꯀꯣꯟꯒꯨꯝꯕ ꯐꯦꯡꯕ ꯂꯣꯏꯔꯒ ꯑꯗꯨꯝ ꯏꯁꯥꯗ ꯅꯣꯔꯃꯦꯜ ꯂꯥꯛꯑꯦꯕ ꯑꯁ ꯌꯥꯗ꯭ꯔꯦꯁꯦ ꯏꯁꯦ
ꯆꯥꯛꯇꯤ ꯆꯥꯕ ꯌꯥꯕ꯭ꯔꯥ
ꯆꯥꯛꯗꯤ ꯆꯑ ꯑꯗꯨ ꯑꯗꯨ ꯅꯨꯃꯤꯠ ꯤ ꯌꯥꯝ ꯋꯥꯔꯒ ꯆꯥꯗ꯭ꯔꯗꯤ ꯑꯗꯨꯝ ꯍꯦꯟꯖꯤꯟꯒꯅꯤ ꯅꯥꯕꯗꯣ ꯑꯗꯨꯅꯤꯅ ꯑꯗꯨꯝ ꯆꯥꯔꯒꯦꯅ ꯆꯥꯕꯅꯦꯕ
ꯎꯝ
ꯑꯁ ꯌꯥꯗ ꯌꯥꯗꯔꯦꯗ
ꯛꯁꯦ ꯀꯗꯧꯔꯅ ꯍꯣꯡꯒꯅ
ꯉꯁꯤꯁꯨ ꯕ꯭ꯔꯦꯛꯐꯥꯁ ꯆꯥꯗꯕꯒꯤ ꯑꯌꯨꯛꯀꯤ ꯂꯟꯆ ꯇꯥꯕꯒꯤ ꯃꯇꯝꯗ ꯕ꯭ꯔꯦꯛꯐꯥꯁꯀꯤ ꯍꯤꯗꯥꯛ ꯆꯥꯔꯒ ꯂꯩꯕꯅꯤ ꯌꯥ
ꯎꯝ
ꯅꯨꯡꯗꯥꯡꯗꯅ ꯗꯤꯟꯅꯔꯒꯤ ꯆꯥꯛ ꯀꯩꯅꯣ ꯇꯧꯅ ꯁꯨꯃꯥꯏꯅ ꯇꯧꯔꯅꯤ ꯎꯄꯥꯏ ꯂꯩꯇ꯭ꯔꯦ
ꯎꯝ ꯆꯥꯅꯤꯡꯉꯥꯏ ꯇꯧꯔꯗ
ꯎꯝ ꯑꯁ ꯑꯁꯤ ꯍꯤꯗꯥꯛ ꯆꯥꯕꯁꯨ ꯃꯇꯝ ꯆꯥꯅ ꯇꯧꯔꯗꯤ ꯐꯥꯗꯣꯏꯕ ꯅꯨꯡꯇ ꯆꯕ ꯇꯝꯇ ꯂꯨꯅ ꯇꯕꯤꯗ ꯅꯨꯅꯨꯡ ꯑꯃꯅ ꯑꯥ ꯄꯨꯡ ꯑꯥꯗ ꯆꯥꯔꯦ ꯅꯨꯃꯤꯠ ꯑꯃꯅ ꯁꯨꯃꯥꯏꯅ ꯇꯧꯗꯤ ꯑꯣꯏꯔꯣ ꯍꯣꯁꯇꯦꯜ ꯂꯥꯛꯄ ꯃꯇꯝꯗꯤ ꯐꯖꯦ ꯆꯅ ꯃꯦꯟꯇꯦꯟ ꯇꯧꯔꯒꯦꯅ ꯈꯟꯗꯉ ꯂꯩꯅꯤ ꯍꯥꯏ
ꯎꯝ ꯑꯩꯗꯤꯦ ꯀꯗꯤ ꯀꯥꯎꯕ ꯇꯧꯔꯒ ꯏꯁꯥꯅ ꯇꯧꯒꯦꯅ ꯈꯜꯂ ꯇꯧꯔꯤꯅꯦ ꯑꯩꯁꯨ
ꯎꯝ ꯐꯖꯅ ꯆꯥꯕ ꯃꯇꯝꯗꯤ ꯆꯥꯅꯤꯡꯉꯥꯏꯗ ꯑꯁꯤꯗꯗꯤ ꯉꯁꯤꯗꯣ ꯀꯔꯤꯁꯨ ꯆꯥꯅꯤꯉꯥꯏ ꯌꯦꯟꯔꯨꯝꯗꯣ ꯑꯃꯨꯛꯀ ꯆꯥꯅꯤꯡꯉꯥꯏ ꯇꯟꯥꯟꯕꯒꯤ ꯑꯩꯅ
ꯑꯣ
ꯆꯥꯅꯤꯡꯗ꯭ꯔꯦꯅ
ꯉꯁꯨ ꯆꯥꯔꯕ꯭ꯔꯣ
ꯆꯥꯛ ꯆꯥꯔꯦ
ꯃꯈꯨꯈ ꯍꯟꯖꯥꯡ ꯆꯒꯦ
ꯉꯁꯤꯗꯤ ꯂꯐꯨ ꯊꯥꯔꯣ ꯍꯥꯏꯕ꯭ꯔꯥ
ꯑꯥ
ꯑꯗꯨꯒꯤ ꯁꯤꯡꯖꯨ ꯑꯣꯏꯅ ꯆꯥꯔꯦꯅ
ꯍꯨꯍꯥꯎꯗꯣ ꯎꯝꯇ ꯑꯗ ꯂꯨꯄꯥ ꯌꯥꯡꯈꯩ ꯄꯤ
ꯀꯩꯅꯣ ꯅꯪ ꯍꯥꯏꯁꯤꯕꯨꯂ ꯐꯨꯊꯔꯣ ꯍꯥꯏꯔꯣ ꯅꯠꯇ꯭ꯔꯣ ꯀꯔꯤ ꯍꯥꯏꯅꯣ
ꯂꯐꯨꯊꯔꯣꯒꯤ ꯕꯅꯅꯥ ꯏꯁꯇꯦꯝ ꯅꯠꯇ꯭ꯔꯣ ꯂꯐꯨꯊꯔꯣ
ꯅꯠꯇꯦ ꯁꯋꯥꯔ ꯅ ꯅꯅꯥꯁꯤꯅ
ꯑꯣ ꯐ꯭ꯂꯥꯋꯥꯔꯗ ꯑꯗꯨꯗꯤ ꯀꯔꯤ ꯀꯧꯕꯥꯎꯕ꯭ꯔꯥ ꯐ꯭ꯂꯥꯋꯔꯗꯅ
ꯑꯗꯨꯅ ꯂꯐꯨ ꯊꯔꯛꯑꯣ ꯑꯗꯨꯒ ꯏꯁꯇꯦꯝꯗꯨꯅ ꯂꯐꯨ
ꯑꯣ ꯍꯥꯏꯗꯤ ꯑꯣ ꯏꯁꯇꯦꯝꯒꯤꯅꯦ ꯏꯁꯇꯦꯝꯅ ꯂꯐꯨ ꯏꯁꯇꯦꯝꯗꯣ ꯍꯣꯏꯗꯤ ꯆꯥꯕ ꯊꯔꯣꯗꯨꯗꯤ ꯌꯥꯝ ꯇꯥꯡꯕꯅꯦ ꯋꯥꯟ ꯑꯦꯠꯇꯤꯒꯨꯝꯕ ꯄꯤꯕꯅꯦ
ꯑꯥ ꯑꯗꯨꯒꯤ ꯁꯤꯗꯈ ꯌꯥꯝ ꯇꯥꯡꯍꯧꯋꯦꯕ
ꯑꯗꯨ ꯑꯃꯐꯥꯎ ꯎꯗꯦ ꯑꯗꯨꯗ ꯑꯗꯨꯗꯤ ꯍꯧꯖꯤꯛꯀꯥꯟ ꯏꯁꯇꯦꯝꯗ ꯑꯣꯏꯅ ꯆꯥꯏ ꯑꯩꯈꯣꯏꯗꯤ ꯁꯨꯃꯥꯏꯅ ꯁꯤꯡꯖꯨ ꯊꯦ꯭ꯔꯆꯥꯥꯖꯥꯏꯕ ꯆꯅ ꯁꯦꯝꯕꯤ ꯎꯝ ꯀꯝ ꯍꯥꯏ ꯑꯥ ꯃꯥ ꯃꯅꯨꯡꯗ ꯏꯁꯤꯡ ꯉꯥꯏꯕꯗꯣ ꯁꯀ꯭ꯋꯤꯁ ꯇꯧꯔꯒ ꯏꯁꯤꯡꯗꯣ ꯂꯣꯏꯅꯃꯛ ꯂꯧꯊꯣꯛꯑꯒ ꯀꯣ
ꯑꯣ
ꯆꯥꯕ ꯌꯥꯝ ꯍꯥꯎ
ꯑ ꯀꯩꯝ ꯍꯥꯞꯇꯦ ꯃꯤꯃꯤ
ꯉꯥꯔꯤꯒ ꯉꯥꯔꯤ ꯃꯣꯔꯣꯛ ꯁꯤꯡꯖꯨ ꯁꯦꯝꯕꯒꯨꯝꯅꯁꯦ ꯁꯦꯝꯕꯅꯦ ꯃꯥꯁꯤꯃꯨ
ꯎ ꯃꯍꯥꯎ ꯆꯥꯗ꯭ꯔꯤ ꯑꯩꯈꯣꯏꯗꯤ ꯐꯨꯠꯂꯒ ꯏꯔꯣꯟꯕ ꯆꯥꯅꯩꯑꯕ
ꯑꯣ ꯑꯁ ꯈꯨꯍꯥꯎꯗꯣ ꯑꯗꯨꯗ ꯑꯍꯨꯝꯗ ꯋꯥꯟ ꯐꯤꯐꯇꯤ ꯄꯤꯕ ꯃꯥꯜꯂꯦ ꯏꯁꯇꯦꯝ ꯑꯍꯨꯝꯗ
ꯑꯣ ꯌꯥꯏꯗ ꯑꯗꯨꯗꯤ ꯆꯥꯎꯕ꯭ꯔꯥ ꯄꯤꯛꯄ꯭ꯔꯥ
ꯌꯥꯝꯁꯨ ꯆꯥꯎꯗꯦ ꯌꯥꯝꯁꯨ ꯄꯤꯛꯇꯦ
ꯅꯣꯡꯎ ꯅꯣꯡꯃ ꯆꯥꯔꯗꯤ ꯌꯥꯔꯕ꯭ꯔꯥ
ꯎꯝ ꯅꯨꯃꯤꯠ ꯑꯃ ꯑꯗꯨ ꯑꯣꯅꯔꯔꯣꯏꯍꯦ ꯃꯤ ꯃꯔꯤꯃꯨꯛ ꯀꯗꯤ ꯍꯣꯏꯗꯣ ꯈꯤꯇꯪ ꯈꯤꯇꯪ ꯈꯛꯇ ꯆꯥꯕꯒꯤꯀꯣ
ꯑꯥ ꯑꯥ
ꯁꯅꯤ ꯃꯟꯕꯒꯤ ꯃꯁꯤꯗꯤ ꯐꯕ ꯐꯕ꯭ꯔꯣ ꯈ꯭ꯔꯥ
ꯉꯁꯤ ꯈꯔ ꯐꯩꯌꯦ ꯀꯩꯅꯣ ꯇꯧꯋꯦ ꯎ ꯈꯤꯇꯪ ꯈꯤꯇꯪ ꯆꯨꯏ
ꯅꯣꯡ ꯈꯤꯇꯪ ꯆꯨꯑꯦ
ꯐꯈ꯭ꯔꯦ ꯒꯨꯅꯣꯡꯗꯨꯣ ꯆꯨꯔꯤꯔꯥ ꯆꯨꯔꯤꯗ꯭ꯔꯥ ꯁꯨꯡꯗꯦ ꯈꯤꯇꯪ ꯇꯪ ꯆꯨꯔꯝꯃꯒ ꯇꯣꯛꯊꯈ꯭ꯔꯦ
ꯑꯩꯈꯣꯏꯗꯁꯨ ꯉꯁꯤꯗꯤ ꯑꯗꯨꯝ ꯐꯦꯟ ꯈꯛꯇ ꯑꯩꯗꯣ ꯀꯃꯟ ꯔꯨꯝ ꯂꯩꯕꯗ ꯑꯗꯨꯝ ꯏꯪꯉꯦꯕ
ꯑꯝ
ꯑꯗꯨꯒꯤ ꯑꯦꯁꯤ ꯃꯅꯥꯛꯇ ꯆꯠꯇ꯭ꯔꯦ
ꯑꯣ ꯉꯁꯤ ꯈꯔ ꯅꯨꯡꯉꯥꯏ ꯇꯨꯡꯒꯦ ꯀꯧꯏ ꯉꯁꯤ ꯇꯨꯡꯅꯤꯡ ꯌꯥꯝ ꯅꯨꯡꯉꯥꯏꯕꯒꯤ
ꯇꯨꯝꯃꯣ ꯑꯁ ꯏꯪꯉꯝꯃꯗꯤ ꯐꯅꯤ ꯍꯌꯦꯡ ꯈꯛꯇ ꯑꯣꯏꯔꯁꯨ
ꯑꯗꯨꯅꯦ ꯍꯥꯏꯁꯦ ꯑ ꯏꯪꯗꯧ ꯃꯥꯜꯂꯦ ꯍꯌꯦꯡꯗꯤ ꯍꯌꯦꯡ ꯏꯪꯒꯅꯤ ꯍꯥꯡꯆꯤꯠ ꯏꯪꯉꯅꯤ
ꯂꯥꯛꯄ ꯑ ꯂꯥꯛꯄ ꯃꯇꯝꯗ ꯅꯨꯃꯤꯠ ꯈꯔꯗꯤ ꯏꯪꯕꯤꯕꯗꯤ ꯐꯥꯅꯤꯅꯀꯣ
ꯎꯝ ꯏꯪꯗꯧ ꯃꯥꯟꯅꯩ ꯋꯥꯜꯗꯗꯤ ꯍꯥꯏꯗꯤ ꯋꯦꯗꯔꯗꯣ ꯑꯗꯨꯝ ꯌꯥ ꯃꯥꯜꯂꯦꯕ ꯁꯤꯇ ꯍꯟꯗꯛ
ꯑꯁ ꯑꯗꯨ ꯑꯣꯏꯗꯤ ꯐꯔꯦꯁꯤ ꯁꯤꯗꯗꯤ ꯅꯣꯡ ꯆꯨꯔꯅꯤ ꯀꯇꯥꯎ ꯈꯔ ꯈꯔ ꯂꯥꯏꯕꯅꯤ
ꯑꯩꯈꯣꯏꯗꯁꯨ ꯅꯣꯡꯗꯤ ꯂꯩꯑꯦ ꯍꯌꯦꯡ ꯍꯌꯦꯡ ꯉꯁꯤꯁꯨ ꯂꯩꯕꯅꯦ ꯆꯨꯔꯛꯇꯦꯔꯗꯤ ꯍꯪ ꯆꯨꯁꯤ ꯁꯨꯡꯆꯨ ꯆꯨꯁꯤ
ꯑꯣ ꯅꯨꯡꯝꯗꯥꯥꯡꯒꯨꯝꯕꯗ ꯆꯣꯔꯤ ꯐꯥꯅꯤꯀꯣ
ꯉꯁꯤꯁꯨ ꯑꯩꯈꯣꯏ ꯉꯔꯥꯡꯁꯨ ꯂꯥꯛꯏꯅꯦ ꯃꯦꯁꯦꯁ ꯅꯣꯡ ꯆꯨꯅꯤꯅ ꯁꯨꯡꯖꯨꯔꯤꯨꯔꯤ
ꯋꯦꯗꯔꯁꯦ ꯁꯥꯃꯟꯕꯒꯤ ꯌꯥꯗ꯭ꯔꯕ ꯃꯥꯜꯂꯦꯗ
ꯋꯦꯗꯔ ꯌꯥꯝ ꯁꯣꯛꯑꯦ ꯍꯟꯗꯛ ꯑꯩꯈꯣꯏꯒꯤ ꯆꯨꯅꯤ ꯍꯥꯏꯕꯅ ꯆꯨꯗꯤ ꯁꯥꯅꯤ ꯍꯥꯏꯕꯅ ꯁꯥꯗꯤ ꯒ꯭ꯌꯥꯟꯃꯦꯟ ꯑꯗꯨꯗ ꯈꯨꯗꯛ ꯈꯨꯗꯛꯇ ꯃꯣꯏꯁꯦ ꯆꯦꯟꯖ ꯇꯧꯋꯦꯕ ꯍꯟꯗꯛ ꯈꯔ ꯆꯦꯟꯖ ꯇꯧꯋꯦ ꯑꯗꯣ ꯈꯪꯗꯦ ꯑꯗꯣ ꯉꯔꯥꯡ ꯆꯨꯅꯤ ꯍꯥꯏꯕꯗꯤ ꯆꯨꯗꯦ ꯑꯗꯣ ꯃꯪꯗꯤ ꯃꯪꯉꯦꯕꯀꯣ
ꯑꯥ
ꯆꯨꯅꯤꯡꯕꯨꯝ ꯇꯧꯔꯒ ꯂꯩ ꯑꯗꯨ ꯆꯨꯗꯤ ꯆꯨꯗꯤ
ꯑꯣ ꯑꯁ ꯅꯨꯃꯤꯠ ꯃꯔꯤꯗꯗꯤ ꯁꯥꯕꯗꯣ ꯍꯦꯟꯖꯤꯟꯃꯟꯈ꯭ꯔꯦꯕ ꯍꯧꯖꯤꯛꯇꯤ ꯑꯗꯨꯝ ꯐꯥꯔꯦ ꯁꯥꯕ
ꯉꯁꯤꯗꯤ ꯐꯩꯌꯦ ꯑꯩꯈꯣꯏꯁꯨ ꯇꯨꯝꯕ ꯅꯨꯡꯉꯥꯏ ꯅꯨꯡꯉꯥꯏ ꯃꯥꯜꯂꯦ
ꯑ ꯑꯩ ꯉꯔꯥꯡꯅꯤ ꯁꯥꯃꯟ ꯒꯤ ꯕ꯭ꯂꯦꯡꯀꯦꯠꯇꯣ ꯍꯛꯆꯥꯡꯗ ꯍꯥꯞꯇ꯭ꯔꯁꯨ ꯇꯨꯝꯕ ꯌꯥꯔꯦ ꯕꯁ ꯒꯤ
ꯅ ꯉꯔꯥꯡ ꯑꯩꯈꯣꯏ ꯑꯗꯨꯝ ꯏꯪꯗꯅ ꯑꯆꯧꯕꯤꯏ ꯇꯨꯝꯕ ꯆꯠꯂꯦ ꯏꯕꯥꯅꯤ
ꯑꯣ ꯃꯣꯏꯒꯤ ꯔꯣꯝꯗ ꯏꯪꯕ꯭ꯔꯥ
ꯉꯔꯥꯡꯗꯤ ꯃꯣꯏꯔꯣꯝꯗ ꯏꯪꯕꯒꯤ ꯏꯕꯥꯅꯤ ꯇꯨꯝꯕ ꯆꯠꯂꯤ
ꯑꯥ
ꯑꯩꯈꯣꯏꯔꯣꯝꯗꯤ ꯑꯗꯨ ꯆꯥꯛ ꯆꯥꯒ ꯁꯥꯏ ꯃꯤ ꯉꯔꯥꯡꯗꯤ ꯑꯩꯈꯣꯏꯩꯅꯣꯅꯤ ꯈꯪꯗꯦ ꯇ ꯏꯟꯅ ꯏꯟꯅꯔꯒ
ꯃꯣꯏꯒꯤꯗꯤ ꯇꯨꯝꯕ ꯅꯨꯡꯉꯥꯏꯕ꯭ꯔꯥ
ꯃꯔꯥꯡꯗ ꯅꯨꯡꯉꯥꯏ
ꯍꯥꯏꯗꯤ ꯃꯣꯏꯒꯤ ꯔꯨꯝꯗ ꯇꯨꯝ ꯇꯨꯝꯕ ꯆꯠꯂꯅꯤꯗ
ꯇꯨꯡ ꯍꯥꯏ ꯍ ꯀꯗꯤ ꯑ ꯑꯗꯨꯝ ꯏ ꯏꯪꯕ ꯅꯨꯃꯤꯠꯇꯁꯦ ꯑꯗꯣ ꯍꯥꯏꯅꯤ ꯅꯨꯡꯁꯤꯠ ꯉꯔꯥꯡꯗꯤ ꯃꯣꯏꯔꯨꯝꯝꯗ ꯅꯨꯡꯁꯤꯠ ꯅꯤꯡꯕ ꯃꯇꯝ ꯂꯩꯕꯗꯣ
ꯑꯥ
ꯑꯗꯨꯒꯤ ꯉꯔꯥꯡꯁꯦ ꯅꯨꯡꯁꯤꯠ ꯁꯤꯠꯄ ꯍꯧꯋꯦ ꯑꯗꯣ ꯑꯩꯈꯜꯂꯣꯟꯣꯝꯣ ꯁꯨꯡꯌꯥꯧ ꯌꯧꯗꯕ ꯃꯣꯏꯗꯗꯤ ꯌꯧꯕ ꯑꯗꯨꯗꯨꯒꯤ ꯃꯣꯏꯔꯣꯝꯗꯗꯤ ꯅꯨꯡꯉꯥꯏ ꯍꯥꯏꯕ ꯇꯨꯝꯈ꯭ꯔꯒꯦ ꯍꯥꯏꯕ ꯇꯨꯝꯃꯦ
ꯇꯨꯝꯒꯗꯕꯅꯤ ꯃꯣꯏ ꯂꯥꯛꯇ꯭ꯔꯤ ꯐꯥꯎꯗꯤ
ꯎꯝ ꯃꯣꯃꯣ ꯇꯩꯃꯟꯕꯒꯤ ꯇꯟꯕ ꯃꯣꯃꯣ ꯇꯩꯃꯟꯕꯒꯤ ꯇꯟꯕ ꯑꯗꯨꯒꯤ
ꯑ ꯃꯣꯏꯁꯨ ꯃꯥꯗꯤ ꯁꯦꯝꯗꯣꯛꯇꯕ꯭ꯔꯣ
ꯁꯦꯝꯗꯣꯛꯑꯦ ꯗꯨ ꯑꯣꯏꯔꯁꯨ ꯑꯁ ꯈꯪꯗꯦꯗ ꯁꯦꯝꯗꯣꯛꯄꯁꯤ ꯈꯔꯗꯤ ꯅꯥꯜꯂꯦ ꯑꯗꯨ ꯑꯣꯏꯔꯁꯨ ꯀꯥ ꯍꯦꯟꯅꯗꯤ ꯈꯪꯗꯦꯗꯥ ꯑꯩꯁꯨ ꯀꯃꯥꯏ ꯍꯥꯏꯗꯣꯏꯅꯣ
ꯃꯣꯏ ꯂꯥꯛꯇ꯭ꯔꯤ ꯐꯥꯎꯗꯤ ꯇꯨꯝ ꯂꯩꯕ ꯆꯠꯂꯅꯤꯗ
ꯎꯝꯆꯠ ꯏꯪ ꯉꯗꯤ ꯆꯀꯗꯕꯅꯦ ꯗꯨꯝꯆꯠ
ꯉꯥꯝꯃꯔꯣꯏ ꯃꯥꯁꯨ ꯀ꯭ꯂꯥꯁ ꯆꯠꯈ꯭ꯔꯕ꯭ꯔꯥ ꯍꯧꯖꯤꯛꯇꯤ
ꯆꯠꯈꯤ ꯍꯜꯂꯛ ꯈꯪꯗꯦ ꯍꯜꯂꯛꯀꯦꯔꯥ ꯈꯪꯗꯦ ꯉꯟꯇꯥꯅ ꯀꯔꯝ ꯀꯥꯟ ꯍꯜꯂꯛ ꯇꯣꯏꯅꯣ ꯈꯪꯗꯦ
ꯍꯪꯗ꯭ꯔꯤꯗ ꯅꯣꯏ ꯗꯦꯠ ꯀꯌꯥꯐꯥꯎ ꯀꯣꯂꯦꯖ ꯀꯥꯒꯦꯔꯥ
ꯍꯣꯏ ꯗꯦꯠ ꯑꯥꯏꯇꯤꯟ ꯐꯥꯎ ꯀꯥꯈꯤꯅꯤ ꯍꯥꯏꯌꯦ
ꯑ ꯅꯥꯎꯏ ꯆꯁꯨ ꯍꯦꯟꯃꯟ ꯃꯦꯗ
ꯀꯥꯔꯔꯣꯏꯁꯦꯅ ꯃꯨꯛ ꯍꯥꯏꯗꯤ ꯑꯣꯖꯥꯅ ꯀꯥꯎ ꯍꯥꯏꯔꯁꯨ ꯀꯥꯔꯔꯣꯏꯁꯦ ꯍꯥꯏꯅꯔꯕꯅꯦꯕ ꯑꯗꯣ ꯑꯦꯇꯦꯟꯅꯦꯟꯁ ꯁꯨꯗꯕ ꯃꯤꯁꯤꯡꯒꯤ ꯈꯜꯂꯒ ꯁꯥꯎꯅꯤꯡꯕꯅ ꯑꯩ
ꯅꯣꯏꯒꯗꯤ ꯗꯨꯝ ꯄꯥꯟ ꯑꯗꯨ ꯅꯣꯏ ꯁꯨꯕ ꯈꯣꯏꯗꯤ ꯑꯗꯨꯝ
ꯃꯣꯏꯒꯤ ꯑꯦꯇꯦꯟꯗꯦꯟꯁ ꯃꯣꯏꯒꯤ ꯀꯥꯔꯛꯑꯗꯤ ꯑꯦꯇꯦꯟꯗꯦꯟꯁꯇꯣ ꯑꯣꯚꯔ ꯑꯣꯜ ꯂꯧꯔꯛꯀꯅꯤꯗꯅ
ꯑ
ꯗꯁꯨꯨ ꯃꯨꯛꯀ ꯍꯟꯗꯔꯛꯇꯣꯔꯤꯕ ꯃꯣꯏꯒꯤ ꯀꯥꯕ ꯅꯨꯃꯤꯠ ꯑꯩꯈꯣꯏ ꯀꯥꯗ꯭ꯔꯗꯤ ꯄꯨꯂꯞꯀꯤ ꯂꯧꯔꯛꯄꯅꯤꯅ ꯃꯣꯏꯒꯤꯗꯪꯗ ꯑꯦꯇꯦꯟꯗꯦꯟꯁ ꯂꯧꯕꯤ ꯄꯤꯕ ꯌꯥꯔꯣꯏꯕ ꯑꯗꯨꯗꯨꯒꯤ ꯑꯇꯦꯟꯗꯦꯟꯁ ꯄꯨꯂꯞ ꯂꯧꯔꯛꯇꯣꯏꯅꯦ ꯑꯗꯨꯒꯤ ꯅꯨꯃꯤꯠꯇꯣ ꯀꯥꯔꯁ ꯍꯦꯗ ꯀꯩ ꯍꯥꯏꯅꯤ ꯀꯔꯤ ꯑꯃꯨꯛꯀ ꯆꯣꯟꯗꯔꯒ ꯗꯨꯝ ꯇꯧꯕꯗꯣ ꯁꯥꯎꯕꯨ ꯁꯥꯎꯅꯤꯡꯉꯤꯗ ꯑ
ꯑꯁ ꯈꯪꯗ꯭ꯔꯦꯗ ꯁꯥꯕ ꯀꯥꯟꯁꯤꯗ
ꯎꯝ
ꯑꯦꯝ ꯑꯦꯁ ꯇꯤ ꯑꯦꯝ ꯑꯦꯁ ꯇꯤ
ꯅꯣꯏꯗꯤ ꯀꯔꯝ ꯀꯥꯟꯗꯅꯣ
ꯐꯥꯔꯁ ꯋꯤꯛꯇ ꯑꯣꯏꯕꯗꯣ ꯍꯧꯖꯤꯛ ꯃꯤ ꯀꯅꯥ ꯅꯥꯁꯨ ꯃꯅꯤꯄꯨꯔꯒꯤ ꯃꯤꯁꯨ ꯍꯜꯂꯇꯕꯒꯤ ꯃꯣꯏꯗꯣ ꯇꯧꯕ ꯌꯥꯗꯕ ꯃꯥꯜꯂꯦ
ꯎꯝ ꯅꯣꯏꯗꯤ ꯌꯥꯝ ꯐꯩꯅꯦ ꯑꯩꯈꯣꯏꯗꯤ ꯌꯥꯎꯅꯤꯡꯉ ꯌꯥꯎꯅꯤꯡꯉ ꯗꯨꯝ ꯇꯣꯛꯑꯗꯤ ꯂꯥꯛ ꯀꯩꯅꯣꯝꯇ ꯍꯥꯏꯅꯤꯡꯉꯤ
ꯍꯥꯟꯗꯛꯀꯤ ꯍꯥꯟꯗꯛꯀꯤ ꯑꯦꯝ ꯑꯦꯁ ꯇꯤ ꯗꯨꯗꯤ ꯄ꯭ꯔꯦꯛꯇꯤꯀꯦꯜ ꯚꯩꯚꯥ ꯌꯥꯎꯕ ꯖꯥꯠꯇꯨꯅꯦꯕ
ꯑꯣ
ꯗꯨꯉꯅꯦ ꯈ꯭ꯋꯥꯏꯗꯒꯤ ꯇꯟꯕ ꯅꯠꯇ꯭ꯔꯗꯤ ꯏ ꯑꯦꯝ ꯑꯦꯁ ꯇꯤ ꯆꯨꯝꯅ ꯏꯕ ꯆꯠꯅꯤꯡꯉꯥꯏꯗꯤ ꯍꯔꯥꯎ ꯍꯔꯥꯎꯅ ꯆꯠꯈꯤ
ꯚꯩꯚꯥ ꯌꯥꯎꯕꯗꯒꯤ ꯇꯟꯂꯒ ꯂꯩꯕꯅꯦ
ꯚꯩꯚꯥ ꯌꯥꯎꯕꯖꯦ ꯌꯥꯝ ꯇꯟꯂꯦꯟ
ꯎꯝ ꯑꯁꯤ ꯎꯝ ꯀꯣꯃꯦꯖꯀꯤ ꯚ ꯩꯕꯥꯗꯨꯅꯦ ꯇꯥꯗꯤꯁꯦ ꯑꯗꯨꯝ ꯑꯁꯦꯡꯕꯒꯤ ꯑꯦꯛꯖꯥꯝꯒꯤ ꯚꯩꯚꯣꯗ ꯐꯥꯎ ꯇꯟꯕ ꯀꯥꯟꯁꯤꯗ
ꯑꯥꯎ
ꯇꯥ ꯏꯀꯪ ꯀꯪꯕ ꯅꯨꯄꯤꯒꯤꯗꯨꯒ ꯎꯅꯤꯡꯉꯥꯏ ꯇꯜꯗꯕ ꯌꯥꯝꯅ
ꯍꯦꯛ ꯑꯔꯨꯕꯔꯣ
ꯗꯨ ꯁꯕꯖꯦꯛ ꯃꯔꯤꯒ ꯇꯧꯗꯣꯏꯅꯦ
ꯎꯝ
ꯑꯈꯣꯏꯗꯤ ꯉꯍꯥꯟꯗꯤ ꯁꯤ ꯍꯦꯞ ꯍꯥ
ꯍꯥꯏꯗꯤ ꯍꯟꯗꯛ ꯌꯥꯎꯔꯣꯏꯗꯣ ꯃꯃꯥꯡꯗ ꯌꯥꯎꯗꯣꯏꯅꯣ ꯀꯩꯒꯤꯅꯣ
ꯑ ꯑꯩꯈꯣꯏ ꯑꯦꯛꯖꯥꯝ ꯑꯍꯨꯝ ꯊꯥꯏꯅ ꯀꯣꯂꯦꯖꯀꯤ ꯑꯗꯨꯗ ꯁꯥꯏꯀꯦꯟꯗ ꯊꯥꯕ ꯑꯦꯛꯖꯥꯝꯁꯦ ꯑꯗꯨꯝ ꯄ꯭ꯔꯦꯛꯇꯤꯀꯜ ꯃꯩꯕꯥ ꯌꯥꯎꯕ
ꯑꯣ
ꯑꯗꯨꯒ ꯐꯥꯏꯅꯦꯜ ꯑꯦꯛꯖꯥꯝꯗ ꯈꯔ ꯅꯨꯡꯉꯥꯏꯅꯤꯉꯥꯏꯅꯦꯅ ꯇꯥꯎꯎ ꯇꯧꯕꯕꯅꯦꯅꯤ ꯀꯁꯤ ꯇꯥꯧꯕꯁꯦꯃ ꯈꯪꯗ꯭ꯔꯦꯗ ꯇꯥꯟꯕꯅ ꯑꯁ ꯌꯥꯝ ꯇꯥꯜꯂꯦ ꯍꯀꯤ ꯅꯠꯇ
ꯎꯝ
ꯁꯔ ꯈꯟꯁꯤꯗ ꯍꯣꯏ ꯈꯔ ꯏꯪꯉꯗꯤ ꯅꯣꯡ ꯆꯨꯕ ꯍꯧꯔꯗꯤ ꯐꯥꯗꯣꯏꯅ ꯌꯥꯔꯦꯀꯣ
ꯎꯝ